ꯇꯥꯕ꯭ꯔꯣ
ꯑ ꯑꯩꯗꯤ ꯐꯣꯟ ꯇꯧꯕ ꯌꯥꯗ꯭ꯔꯕꯒꯤꯅꯤꯀꯣ
ꯑꯣ ꯀꯩꯁꯨ ꯀꯥꯏꯗꯦ ꯑꯩ ꯑꯩ ꯈꯣꯟꯁꯨꯦꯜ ꯇꯥꯏꯀꯣ
ꯎꯝ ꯇꯥꯏ ꯇꯥꯏ
ꯑꯣ ꯑꯌꯨꯛꯇꯅ ꯍꯦꯟꯅ ꯋꯥꯔꯤ ꯁꯥꯟꯅꯕ ꯅꯨꯡꯉꯥꯏꯖꯥꯠꯅꯤꯅꯦ
ꯑꯗꯨ ꯑꯌꯨꯛꯇ ꯑꯣꯏꯔꯁꯨ ꯅꯪꯗꯤ ꯇꯨꯝꯗ꯭ꯔꯤꯀꯣ ꯅꯪꯒꯤꯗꯤ ꯅꯨꯃꯤꯗꯥꯡ ꯑꯣꯏꯔꯤ
ꯅꯠꯇꯦ ꯅꯍꯥꯟꯈꯩ ꯅꯣꯏ ꯑꯗꯨꯝ ꯑꯌꯨꯛꯇ ꯑꯗꯨꯝ ꯐꯣꯟ ꯋꯥꯔꯤ ꯁꯥꯟꯅꯕ꯭ꯔꯣ
ꯎ ꯁꯥꯟꯅꯗꯦ ꯅꯤꯡꯁꯤꯅ ꯑꯍꯥꯟꯕ ꯑꯣꯏꯕꯅꯦ
ꯑꯣ ꯑꯩꯁꯨ ꯉꯁꯤꯅ ꯑꯍꯥꯟꯕꯅꯤꯅꯦ ꯑ ꯎꯝꯞ ꯑꯇꯣꯞꯄ ꯃꯇꯝꯗꯗꯤ ꯅꯨꯡꯉꯥꯏꯇꯦꯕ
ꯎꯝ
ꯑꯁ ꯌꯥꯝ ꯅꯨꯡꯉꯥꯏꯔꯝꯖꯥꯅꯤꯗꯅ ꯑꯌꯨꯛꯇꯗꯤ
ꯎꯝ ꯑꯩꯁꯨ ꯍꯧꯖꯤꯛ ꯑꯗꯨꯝ ꯍꯧꯒꯠꯈ꯭ꯔꯅꯤ ꯑꯗꯨꯒ ꯆꯥꯛ ꯌꯦꯟꯁꯥꯡ ꯊꯣꯡꯅꯤꯉꯥꯏ ꯍꯧꯔꯅꯤ ꯑꯩꯁꯨ ꯍꯦꯛ ꯑꯃꯨꯛ ꯊꯝꯃꯗꯤ ꯎꯝ
ꯪꯅ ꯊꯣꯡꯉꯗꯣꯏꯔꯣ
ꯍꯣꯏꯣꯏ ꯑꯩꯅ ꯊꯣꯡꯗꯣꯏꯅꯦ ꯅꯨꯡꯇꯤꯒꯤ ꯊꯣꯡꯉꯦ
ꯑꯣ ꯐꯩꯅ ꯑꯩꯁꯨ ꯍꯟꯗꯛꯇꯤ ꯅꯨꯡ ꯎꯇꯤꯒꯤ ꯊꯣꯡꯏꯅꯦ
ꯑꯣ
ꯑꯩꯗꯤ ꯊꯣꯡꯕ ꯂꯣꯏꯔꯦ
ꯑꯦ
ꯅꯨꯃꯤꯗꯥꯡ ꯇꯨꯝꯗꯕꯤꯗ ꯊꯣꯡꯈ꯭ꯔꯒ ꯂꯩꯔꯕ
ꯊꯥꯖꯕ꯭ꯔꯣ
ꯇꯤꯟ ꯊꯔ
ꯑꯁ ꯇꯤꯟꯗꯤꯔꯝꯅꯤꯗ ꯑꯩ ꯀꯃꯥꯏꯅ ꯑꯣꯏꯗꯕ ꯉꯥꯡꯗꯣꯏꯅꯣꯍꯦ ꯑꯩ
ꯅꯪꯗꯤ ꯕꯣꯔ ꯌꯦꯡꯒ ꯂꯩꯔꯝꯅꯦꯕ
ꯍꯣꯏ ꯄꯨꯡ ꯑꯃ ꯃꯈꯥꯏꯗ ꯍꯧꯋꯦꯕꯀꯣ
ꯎꯝ
ꯕꯣꯜꯗꯣ ꯄꯨꯡ ꯑꯃ ꯃꯈꯥꯏꯗ ꯍꯧꯔꯦ ꯑꯅꯤ ꯃꯈꯥꯏ ꯑꯍꯨꯝ ꯃꯈꯥꯏ ꯑꯍꯨꯝ ꯃꯈꯥꯏ ꯈꯤꯇꯪ ꯍꯦꯟꯕ ꯃꯥꯜꯂꯦ ꯑꯩꯅ ꯑꯗꯨꯝ ꯍꯤꯞꯄꯒ ꯌꯦꯡ ꯂꯩꯕꯗꯨꯀꯣ ꯑꯍꯨꯝ ꯃꯈꯥꯏ ꯑꯗꯨꯋꯥꯏꯗ ꯂꯣꯏꯌꯦꯕ
ꯎꯝ
ꯑꯗꯨꯗꯣ ꯄꯨꯡꯗꯨ ꯌꯦꯡꯉꯀꯥꯟꯗ ꯑꯩꯅ ꯃꯉꯥ ꯃꯈꯥꯏꯒꯤꯗꯨꯁꯨ ꯑꯃꯨꯛꯀ ꯌꯦꯡꯅꯤꯡꯕ ꯍꯧꯖꯤꯛ ꯃꯉꯥ ꯃꯈꯥꯏꯗꯤ ꯈꯔ ꯍꯦꯜꯂꯦꯀꯣ ꯍꯦꯟꯅꯕꯨꯗꯤ ꯁꯨꯝ ꯋꯥꯔꯤ ꯁꯥꯟꯅꯕ ꯅꯨꯡꯉꯥꯏꯈꯦꯅ ꯑꯗꯨꯝ ꯁꯥꯅꯕ ꯍꯥꯏ
ꯎꯝ
ꯍꯥꯏꯗꯤ ꯑꯍꯨꯝ ꯃꯈꯥꯏꯗ ꯂꯣꯏꯕꯗꯨ ꯃꯔꯤ ꯃꯥ ꯃꯉꯥ ꯃꯈꯥꯏ ꯉꯥꯏꯕꯗꯨꯁꯨ ꯄꯨꯡꯗꯨ ꯌꯥꯝꯗ꯭ꯔꯦꯕ ꯑꯗꯨꯅ ꯑꯁꯤꯗꯤ ꯏꯁ ꯇꯨꯝꯁꯨ ꯇꯨꯝꯃꯔꯣꯏꯒꯦ ꯀꯥꯟꯅꯗ꯭ꯔꯦꯅ ꯆꯥꯛꯇꯣ ꯊꯣꯡꯗꯣꯛꯑꯒꯦꯅ ꯊꯣꯡꯉꯕ
ꯑꯁ ꯃꯔꯝ ꯌꯥꯝ ꯃꯣꯛꯏꯀꯣ
ꯍꯣꯏ ꯑꯪ ꯑꯩ ꯅꯨꯄꯤꯗꯨꯁꯨ ꯍꯧꯖꯤꯛꯀꯥꯟꯗꯤ ꯑꯗꯨꯝ ꯊꯕꯛꯇꯣ ꯈꯔ ꯈꯔ ꯇꯧꯕꯗꯤ ꯍꯧꯕ ꯍꯧꯕꯗꯤ ꯌꯥꯔꯦ ꯑꯗꯨꯕꯨ ꯑꯩꯅ ꯑꯗꯨꯝ ꯇꯧꯍꯟꯗꯕꯩꯅꯤꯗ
ꯎꯝ ꯌꯥꯝ ꯐꯩꯌꯦ
ꯅꯨꯡꯉꯥꯏꯇꯕꯀꯣ
ꯎꯝ ꯅꯪꯒꯤ ꯅꯨꯄꯤꯗꯤ ꯂꯩꯕꯥꯛ ꯌꯥꯝ ꯐꯔꯝꯅꯤ
ꯑꯗꯨꯁꯨ ꯍꯥꯏꯅꯤꯡꯉꯥꯏ ꯂꯩꯇꯦꯗ ꯍꯥꯏꯅꯤꯡꯉꯥꯏ ꯂꯩꯇꯦ ꯍꯥꯏꯕꯗꯤ ꯈꯪꯗꯦꯗ ꯃꯇꯥꯡ ꯃꯇꯝ ꯍꯥꯏꯗꯣꯏꯔꯥ ꯑꯩ- ꯖꯨꯪꯌꯥꯝꯅ ꯇꯟꯕ ꯇꯟꯕ ꯃꯤ ꯑꯣꯏꯗꯣꯏꯅꯦꯕ ꯑꯩꯖꯨ ꯍꯥꯏꯕꯗꯤ ꯌꯥꯝꯅ ꯎꯝ ꯊꯕꯛꯀꯁꯦ ꯇꯧꯅꯤꯡꯕ ꯃꯤ ꯅꯠꯇꯦꯕ ꯑꯩꯁꯦ ꯊꯕꯛ ꯇꯧꯕ ꯃꯤ ꯅꯠꯇꯦꯕ ꯑꯗꯨ ꯑꯣꯏꯔꯁꯨ ꯍꯥꯏꯗꯤ ꯃꯇꯥꯡ ꯃꯇꯝ ꯇꯧꯕ ꯌꯥꯗ ꯇꯧ ꯇꯧꯗꯕ ꯌꯥꯗꯕ ꯃ- ꯇꯝ ꯂꯥꯛꯏꯗꯅ
ꯍꯣꯏ ꯍꯣꯏ ꯃꯥꯅꯤ ꯆꯨꯝꯃꯤ ꯎꯝ
ꯑꯗꯨꯒꯤ ꯍꯟꯗꯛꯇꯤ ꯑꯗꯨꯝ ꯊꯥ ꯑꯅꯤ ꯁꯨꯔꯦ ꯄꯨꯔꯥ ꯑꯩꯅ ꯑꯗꯨꯝ ꯆꯥꯛ ꯊꯣꯡ ꯂꯩꯔꯤꯁꯦ
ꯎꯝ ꯀꯔꯤ ꯀꯔꯤ ꯌꯦꯟꯖꯥꯡ ꯊꯣꯡꯉꯒ ꯂꯩꯕ꯭ꯔꯥ ꯅꯪꯗꯤ
ꯑꯁ ꯉꯁꯤ ꯉꯁꯤꯒꯤ ꯑꯣꯏꯅꯗꯤ ꯑꯁꯤ ꯍꯋꯥꯏꯅꯦ ꯑꯜꯂꯨꯅꯦ ꯑꯗꯨꯒ ꯁꯥ ꯑꯌꯥꯏꯕꯅꯦ ꯑꯗꯨꯝ ꯇꯧꯔꯒ ꯊꯣꯡꯈ꯭ꯔꯦ
ꯎꯝ ꯐꯩꯌꯦꯅꯦ ꯑꯥ ꯃꯧꯒ ꯃꯥꯟꯁꯤꯜꯂꯛꯏꯀꯣ
ꯃꯧꯒ ꯃꯥꯟꯁꯤꯜꯂꯛꯏ ꯀꯥꯏꯖꯦ ꯍꯟꯗꯛꯇꯤꯀꯣ ꯎꯝ ꯎꯝ ꯍꯥꯏꯗꯤ ꯉꯁ ꯉꯁꯤ ꯈꯛꯇꯅꯤꯗ ꯑꯇꯣꯞꯄ ꯃꯇꯝꯗꯗꯤ ꯄꯨꯡ ꯅꯤꯄꯥꯟꯗ ꯍꯧꯒꯠꯂꯦ ꯍꯟꯗꯛ- ꯇꯤꯀꯣ ꯅꯤꯄꯥꯟ ꯅꯤꯄꯥꯟ ꯍꯥꯏꯁꯦ ꯉꯟꯈ꯭ꯔꯕꯅꯦ ꯍꯥꯏꯗꯤ ꯅꯝꯐꯨꯗꯅꯦ ꯑꯗꯨꯁꯨ ꯍꯧꯒꯠꯂꯤꯁꯦ
ꯑꯣ
ꯍꯥꯏꯗꯤ ꯆꯥꯛ ꯌꯦꯟꯁꯥꯡ ꯊꯣꯡꯅꯤꯡꯉꯥꯏ ꯂꯩꯕꯅꯤꯅꯀꯣ ꯑꯗꯨꯝ ꯍꯦꯛ ꯅꯤꯄꯥꯟꯗ ꯍꯧꯒꯠꯂꯒ ꯑꯥ ꯆꯥꯛ ꯀꯔꯤꯝꯇ ꯊꯣꯡꯗ꯭ꯔꯤꯉꯩꯗ ꯆꯥ ꯍꯥꯟꯅ ꯁꯦꯝꯃꯅꯤ ꯑꯗꯨꯒ ꯀꯩꯀꯥ ꯑꯗꯨꯝ ꯄꯤꯖꯔ ꯕ꯭ꯔꯦꯛꯐꯥꯁ ꯍꯥꯟꯅ ꯑꯗꯨꯝ ꯄꯤꯖꯔꯒ ꯇꯔꯞꯅ ꯑꯗꯨꯝ ꯊꯣꯡ ꯍꯧꯔꯅꯤ ꯑꯌꯨꯛꯀꯤ ꯆꯥꯛ ꯆꯥꯕ ꯂꯣꯏꯕꯗ ꯄꯨꯡ ꯕꯥꯔꯣ ꯑꯗꯨꯝ ꯇꯥꯔꯦ ꯆꯞ ꯆꯥꯅ ꯑꯗꯨ ꯎꯝ
ꯑꯁ ꯆꯥꯛ ꯊꯦꯡꯅ ꯆꯥꯕ ꯃꯥꯜꯂꯦꯀꯣ
ꯌꯥꯍꯧ ꯊꯦꯡꯕꯒꯤꯅꯦꯃꯦ ꯑꯩꯅ ꯍꯥꯏꯕꯗꯤ ꯌꯍꯧ ꯊꯦꯡꯕꯅꯤꯅ
ꯎꯝ
ꯌꯍꯧ ꯊꯦꯡꯕꯅꯤꯅ ꯎꯝ ꯃꯥ ꯕ꯭ꯔꯦꯛꯐꯥꯁꯇꯨꯁꯨ ꯊꯦꯡꯅ ꯑꯩ ꯅꯤꯄꯥꯟ ꯍꯧꯒꯠꯄꯅꯤꯅ ꯅꯤꯄꯥꯥꯟ ꯃꯈꯥꯏ ꯗꯨꯋꯥꯏ ꯃꯄꯟ ꯇꯥꯔꯝꯗꯥꯏ ꯑꯗꯨꯋꯥꯏꯗ ꯑꯗꯨꯝ ꯑꯩꯈꯣꯏꯗꯤ ꯆꯥ ꯊꯛꯑꯦꯕ ꯑꯗꯨꯅ ꯎꯝ ꯆꯥꯗꯣ ꯅꯤꯄꯥꯥꯟ ꯃꯥꯄꯜ ꯇꯥꯔꯝꯗꯥꯏꯗ ꯑꯗꯨꯝ ꯆꯥꯗꯣ ꯊꯛꯈ꯭ꯔꯕꯅꯤꯅ ꯐꯔꯛ ꯇꯥꯔꯦꯕ ꯑꯃꯨꯛꯀ
ꯎꯝ
ꯆꯥꯛꯁꯨ ꯂꯣꯏꯁꯨ ꯂꯣꯏꯗꯦ ꯑꯗꯨꯅ ꯊꯦꯡꯅ ꯑꯗꯨꯝ ꯆꯥꯏꯌꯦꯕ
ꯎꯝ
ꯑꯗꯨꯒꯤꯅꯤ
ꯑꯩꯈꯣꯏꯗꯤ ꯆꯥꯛ ꯆꯥꯕꯗꯤ ꯄꯨꯡ ꯇꯔꯦꯠ ꯅꯠꯇꯕ ꯎꯝ ꯅꯤꯄꯥꯜ ꯃꯈꯥꯏ ꯑꯗꯨꯋꯥꯏꯗꯨꯗꯣ ꯆꯥꯏꯌꯦ ꯑꯌꯨꯛꯀꯤ ꯑꯗꯨꯒ ꯅꯨꯃꯤꯗꯥꯡꯒꯤꯁꯤꯅ ꯄꯨꯡ ꯇꯔꯨꯛ ꯇꯔꯨꯛ ꯃꯈꯥꯏ ꯑꯗꯨꯋꯥꯏꯗ ꯆꯥꯕ
ꯎꯝ ꯍꯣꯏꯅꯦ ꯑꯩ ꯑꯩꯈꯣꯏꯁꯨ ꯌꯨꯝꯗ ꯂꯩꯔꯗꯤ ꯑꯗꯨꯃꯥꯏꯅ ꯆꯥꯔꯤꯅꯤꯗ ꯑꯩ ꯌꯨꯝꯗꯒ ꯂꯩꯔꯗꯤ ꯑꯁ ꯀꯗꯥꯏꯗ ꯕ꯭ꯔꯦꯛꯐꯥꯁꯀ ꯇꯧꯗꯦꯗ ꯆꯥ ꯀꯩꯀꯥ ꯑꯝꯇ ꯊꯛꯇꯦꯗ ꯌꯨꯝꯗꯒ ꯂꯩꯔꯗꯤ
ꯑꯦ ꯍꯧꯖꯤꯛ ꯌꯨꯝꯗ ꯂꯩꯇꯦꯀꯣ
ꯍꯣꯏ ꯑꯩꯗꯤ ꯁꯤ ꯀꯥꯕ꯭ꯔꯥꯗ ꯂꯩꯕꯅꯦꯕ
ꯑꯣ ꯑꯩ ꯚꯔꯥ ꯇꯤꯡꯂꯝꯅꯤ ꯑꯗꯨꯗꯤ
ꯍꯣꯏ ꯑꯩꯅ ꯍꯧꯖꯤꯛ ꯂꯩꯔꯤꯁꯦ ꯂꯤꯁꯤꯡ ꯃꯉꯥ ꯃꯉꯥꯅꯦꯕ ꯀꯥꯗ
ꯑ
ꯍꯣꯏ ꯁꯤ ꯕꯖꯥꯔ ꯃꯅꯨꯡꯗ ꯑꯣꯏꯕꯒꯤꯅꯦꯕ ꯂꯤꯁꯤꯡ ꯃꯉꯥ ꯃꯉꯥ ꯑꯣꯏꯕꯗ ꯑꯩꯈꯣꯏꯅ ꯀꯥ ꯑꯃꯈꯛꯇꯪꯗꯤ ꯅꯨꯡꯉꯥꯏꯇꯕ ꯀꯥꯗꯨ ꯁꯨ ꯌꯥꯝ ꯆꯥꯎꯕ ꯑꯣꯏꯗꯦꯕꯀꯣ ꯎꯝ ꯎꯝ ꯑꯉꯥꯡ ꯂꯩꯔꯕꯅꯤꯅꯀꯣ
ꯎꯝ
ꯑꯗꯨꯅ ꯀꯥ ꯑꯅꯤ ꯂꯧꯕꯗ ꯑꯩꯈꯣꯏꯅ ꯀꯟꯅ ꯇꯛ ꯑꯩꯈꯣꯏꯒꯤꯅꯦ ꯇꯥꯕꯤꯔꯣꯅ ꯃꯃꯥꯡꯗꯁꯨ ꯑꯉꯥꯡ ꯑꯉꯥꯡ ꯂꯩꯇ꯭ꯔꯤꯀꯥꯟꯗ ꯑꯩꯈꯣꯏꯅ ꯍꯥꯟꯅ ꯂꯩꯕ ꯃꯇꯝꯁꯨ ꯀꯥ ꯑꯅꯤ ꯂꯧꯋꯦꯕ ꯑꯗꯨ ꯃꯇꯝꯗ ꯃꯣꯏꯅ ꯇꯥꯁꯤ ꯂꯤꯁꯤꯡ ꯅꯤꯄꯥꯟꯗ ꯌꯥꯏꯑꯕ ꯀꯥ ꯑꯃꯈꯛ ꯈꯥꯛꯇꯪ ꯂꯩꯔꯗꯤ ꯂꯤꯁꯤꯡ ꯃꯉꯥ ꯃꯉꯥꯅꯦꯕ
ꯎꯝ
ꯑꯗꯨ ꯑꯍꯥꯟꯕ ꯂꯩꯕ ꯃꯇꯝꯗ ꯅꯤꯄꯥꯟꯗ ꯂꯩꯌꯦ ꯑꯗꯨꯅ ꯍꯟꯗꯛꯅ ꯑꯩꯈꯣꯏꯅ ꯈꯔ ꯀꯟꯅ ꯇꯥꯛꯄꯒꯤ ꯇꯔꯦꯠꯀ ꯆꯥꯃꯉꯥꯗ ꯂꯩꯌꯦ
ꯎꯝ ꯑꯗꯨꯅꯤ ꯑꯩꯈꯣꯏꯅ ꯀꯥ ꯂꯩꯕꯁꯤꯁꯨ ꯑꯃꯅ ꯇꯨꯡꯐꯝ ꯃꯥꯅ ꯐꯃꯨꯡꯒꯤ ꯀꯥꯅ ꯁꯦꯝꯗ꯭ꯔꯗꯤꯀꯣ ꯌꯥꯗꯦꯕ
ꯎꯝ ꯏꯁ ꯀꯥꯏꯗꯒꯤ ꯌꯥꯔꯣꯏ ꯁꯤꯗꯗꯤ
ꯇꯨꯝꯐꯝꯒ ꯑꯃ ꯀꯩꯅꯣ ꯆꯥꯛ ꯆꯥꯅꯕ ꯃꯐꯝꯗ ꯀꯤꯠꯆꯟꯗ
ꯎꯝ
ꯑꯗꯨ꯭ꯔꯗꯤ ꯌꯥꯔꯒ ꯇꯣꯉꯥꯟ ꯇꯣꯉꯥꯟꯅ ꯑ ꯌꯨꯝ ꯍꯔꯥꯁꯨ ꯌꯥꯝ ꯇꯥꯡꯕꯅꯤꯅ ꯇꯝꯄꯥꯛ ꯂꯩꯅꯤꯡꯉꯁꯨ
ꯎꯝ ꯎꯝ ꯇꯥꯡꯉꯦ ꯁꯤꯂꯥꯏ
ꯈꯪꯗꯦ ꯍꯌꯦꯡ ꯃꯇꯥꯡꯅ ꯌꯥꯔꯛꯇ꯭ꯔꯗꯤ ꯑꯗꯨꯝ ꯂꯩꯕ ꯇꯥꯔꯦꯗꯅ
ꯎꯝ ꯍꯣꯏ ꯇꯥꯡꯅ ꯇꯥꯡꯅ ꯂꯩꯇ꯭ꯔꯁꯨ ꯎꯄꯥꯏ ꯂꯩꯇꯕ
ꯎꯝ ꯑꯗꯨꯗ ꯂꯩꯕ ꯍꯧꯗꯤ ꯀꯌꯥꯝ ꯀꯨꯏꯔꯒꯦ
ꯑꯦ ꯍꯣꯏ ꯀꯨꯏꯔꯦ
ꯑꯣ
ꯀꯨꯣꯏꯔꯦ ꯍꯥꯏꯗꯤ ꯑꯩꯈꯣꯏ ꯆꯍꯤ ꯃꯔꯤ ꯃꯉꯥ ꯍꯦꯜꯂꯦ ꯇꯔꯨꯛ ꯇꯔꯨꯛ ꯆꯪꯁꯤꯜꯂꯛ ꯑꯕꯅꯤ
ꯑꯣ ꯑꯗꯨ ꯅꯣꯏ ꯌꯨꯝꯗ ꯀꯔꯤ ꯇꯣꯉꯥꯟꯅ ꯇꯥꯔꯕ꯭ꯔꯣ ꯍꯥꯏꯁꯦ
ꯑꯦꯁ ꯅꯠꯇꯦ ꯑꯩꯅ ꯀꯗꯥꯏꯗꯒꯤ ꯇꯣꯉꯥꯟ ꯆꯥꯕꯅꯣꯍꯦ ꯑꯩꯅ ꯑꯩ ꯑꯩꯅ ꯑꯩꯅ ꯑꯇꯣꯟꯕꯅꯤ ꯍꯥꯏꯔꯒ
ꯑꯣ
ꯀꯔꯤꯅꯦ ꯑꯩ ꯍꯥꯟꯅ ꯑꯗꯨꯝ ꯂꯩꯔꯝꯃꯦꯕ ꯂꯥꯏꯔꯤꯛ ꯇꯝꯃꯒ ꯀꯔꯤ ꯇꯧꯔꯒꯀꯣ
ꯎꯝ
ꯇꯧꯂꯒ ꯂꯩꯕꯅꯦꯗ
ꯀꯔꯝ ꯀꯥꯟꯗ ꯑꯃꯨꯠ ꯍꯥꯡꯒꯦꯔꯥ
ꯑꯩ ꯈꯪꯗꯦꯗ ꯍꯧꯖꯤꯛꯀꯥꯟꯁꯦ ꯏꯔꯥꯡꯅꯒ ꯀꯔꯤ ꯇꯧꯕꯅꯤ ꯅꯨꯡꯉꯥꯏꯇꯕꯅꯤꯅ
ꯎꯝ
ꯈ꯭ꯔꯤꯁꯃꯥꯁ ꯃꯇꯝꯗ ꯑꯣꯏꯅ ꯆꯠꯂꯝꯗꯧ ꯃꯥꯜ ꯆꯠꯇꯧ ꯃꯥꯜꯂꯦꯗ ꯌꯥꯕꯨ ꯌꯥꯔꯗꯤ
ꯎꯝ
ꯑꯗꯨ ꯃꯇꯝꯗꯣ ꯅꯠꯇ꯭ꯔꯗꯤ ꯎꯄꯥꯏ ꯂꯩꯇ꯭ꯔꯦ
ꯑꯗꯨ ꯃꯇꯝꯗꯨꯗꯤ ꯆꯠꯇ꯭ꯔꯗꯤ ꯌꯥꯔꯔꯣꯏꯕ
ꯍꯝꯝ
ꯈ꯭ꯔꯤꯁꯃꯥꯁ ꯌꯥꯎꯗ꯭ꯔꯗꯤ ꯅꯨꯡꯉꯥꯏꯔꯔꯦ
ꯍꯣꯏ ꯃꯥꯅꯦ
ꯎꯝ
ꯈꯪꯗ꯭ꯔꯦꯗ ꯑꯁ ꯑ ꯄꯩꯁꯥꯒ ꯑꯁꯤ ꯂꯩꯇꯕꯒ ꯀꯥꯕ꯭ꯔꯥ ꯇꯥꯡꯕꯁꯤꯒ ꯂꯩꯕ ꯂꯩ
ꯑꯗꯨꯅꯦ ꯚꯔꯥ ꯌꯥꯝ ꯇꯤꯡꯂꯕꯅꯤ ꯅꯣꯏꯗꯣ
ꯎꯝ
ꯑꯉꯥꯡ ꯑꯃ ꯂꯥꯏꯔꯤꯛ ꯇꯥꯛꯄꯒ ꯂꯥꯏꯔꯤꯛ ꯇꯝꯕꯒ ꯆꯞ ꯃꯥꯟꯅꯔꯦ
ꯍꯣꯏ ꯑꯦꯁ ꯀꯗꯥꯥꯏꯗꯒꯤꯒ ꯑꯗꯨꯗꯒꯤ ꯍꯦꯟꯅ ꯆꯠꯂꯤꯅꯦꯍ ꯑꯉꯥꯡ ꯕꯣꯔꯗꯤꯡ ꯍꯣꯏ ꯕꯣꯔꯗꯤꯡ ꯊꯝꯕꯗꯤ ꯆꯠꯂꯦꯕꯀꯣ ꯃꯅꯤꯡ ꯇꯝꯗ꯭ꯔꯗꯤ ꯑꯉꯥꯡ ꯑꯃ
ꯇꯔꯥ ꯂꯩꯕ ꯍꯁ ꯑꯁ ꯑꯃꯨꯛꯀꯥ ꯆꯥꯕꯒꯤꯗ ꯂꯩꯕꯒꯤꯗ ꯑꯗꯨꯝ ꯁꯤꯃꯤ ꯌꯥꯝ
ꯎ ꯎꯝ ꯑꯁ ꯀꯥ ꯕꯣꯔꯥ ꯂꯩꯕ ꯍꯥꯏꯕꯕꯁꯤꯦ ꯑꯩꯈꯣꯏ ꯑꯩꯈꯣꯏ ꯏꯁꯥꯒꯤ ꯏꯁꯥꯒꯤ ꯑꯁꯦꯡꯕ ꯌꯨꯝꯗꯨꯒ ꯀꯥꯕꯔꯥ ꯂꯩꯕꯒ ꯌꯨꯝ ꯍꯥꯏꯕꯗꯤ ꯌꯨꯝ ꯑꯅꯤ ꯂꯩꯕꯒ ꯆꯞ ꯃꯥꯟꯅꯕꯅꯦꯕ
ꯎꯝ
ꯆꯥꯕ ꯊꯛꯄꯒꯤ ꯂꯣꯏꯅ ꯑꯅꯤꯃꯛ ꯇꯧꯋꯤꯗꯅ
ꯎꯝ ꯑꯗꯨꯅꯦ ꯑꯗꯨ ꯆꯥꯕꯒꯤ ꯀꯩꯅꯣ ꯏꯟꯖꯥꯡ ꯅꯨꯄꯤꯒꯨꯝꯕꯗꯤ ꯂꯣꯏꯅ ꯑꯗꯨꯝ ꯂꯩꯔꯒ ꯊꯣꯡ ꯆꯥꯕ ꯅꯠꯇ꯭ꯔꯣ
ꯍꯣꯏ
ꯎꯝ ꯑꯗꯨꯗꯤ ꯑꯗꯨꯒꯤꯁꯨ ꯑꯃꯨꯛ ꯁꯦꯜ ꯇꯤꯡꯉꯦꯕꯅꯤꯅꯦ
ꯎꯝ ꯂꯩꯗ꯭ꯔꯗꯤ ꯀꯗꯥꯏꯗꯒꯤ ꯂꯧꯔꯅꯤ
ꯎꯝ ꯈꯔ ꯈꯔ ꯇꯨꯡꯁꯤꯜꯂꯨꯀꯣ ꯅꯪꯒꯤ ꯅ ꯆꯥꯔꯤꯗꯃꯛꯇ
ꯍꯌꯦꯡ ꯂꯥꯏꯔꯤꯛ ꯇꯝꯕꯗ ꯁꯦꯕ ꯂꯩ ꯁꯦꯜ ꯂꯩꯇ꯭ꯔꯗꯤ ꯋꯥꯍꯧꯅꯤꯀꯣ
ꯃꯥꯅꯦ ꯑꯁ ꯇꯨꯡꯁꯟꯅꯅꯤꯡꯉꯥꯏꯒꯁꯦ ꯄꯩꯁꯥꯒ ꯂꯩꯇꯦꯗ ꯀꯃꯥꯏꯅ ꯇꯧꯗꯣꯏꯅꯣ ꯑꯗꯨꯅꯦꯕ ꯍꯧꯖꯤꯛ ꯋꯥꯜ ꯋꯥꯔꯛꯏꯁꯦ ꯃꯃꯥ ꯃꯄꯥ ꯑꯣꯏꯅ
ꯎꯝ ꯑꯗꯨꯅꯦ ꯑꯉꯥꯡ ꯂꯩꯥꯏꯔꯤ ꯇꯝꯕ ꯍꯧꯗ꯭ꯔꯤꯌꯦ ꯍꯧꯗ꯭ꯔꯤꯕ ꯑꯉꯥꯡ ꯂꯩꯔꯤ ꯇꯝꯕ ꯌꯥꯝ ꯋꯥꯈꯤꯅꯦꯕ
ꯎꯝ ꯋꯥꯠꯂꯤ ꯍꯧꯔꯛꯑꯅꯤ
ꯏꯆꯥꯒꯤ ꯀꯥꯏꯅꯀꯣ ꯏꯆꯥ ꯏꯆꯥꯒꯤ ꯀꯥꯏꯅ ꯑꯦꯠꯃꯤꯁꯟ ꯇꯧꯔꯨꯈꯤꯒꯦ ꯀꯥꯏꯅ ꯍꯧꯔꯛꯑꯅꯤ꯫
ꯎꯝ
ꯍꯧꯔꯣ - ꯍꯧꯔꯣ꯫ ꯀꯟꯅ ꯍꯣꯠꯅꯔꯣ ꯅꯆꯥꯒꯤꯗꯃꯛꯇ ꯍꯌꯦꯡ ꯇꯨꯡꯗ ꯃꯥꯏ ꯄꯥꯛꯅꯕ꯫
ꯑꯥ ꯅꯪ ꯅꯪ ꯅꯪꯉꯣꯟꯗꯁꯨ ꯍꯣꯏ ꯅꯪ ꯑꯉꯥꯡꯗꯤ ꯑꯣꯏꯔꯤꯕꯨ ꯑꯩ ꯅꯪꯉꯣꯟꯗꯁꯨ ꯑꯩꯒꯤ ꯋꯥ ꯑꯩꯒꯤ ꯋꯥꯈꯜꯗꯣ ꯍꯥꯏꯇꯥꯔꯦꯀꯣ ꯑꯩꯅ ꯈꯜꯂꯝꯕꯗꯣ ꯑꯩ ꯅꯉꯣꯟꯗꯁꯨ ꯁꯦꯌꯔ ꯇꯧꯔꯝꯃꯤꯗꯨꯅꯤꯀꯣ
ꯎꯝ
ꯁꯤꯌꯔ ꯇꯧꯔꯝꯃꯤꯅꯤꯅꯀꯣ ꯍꯥꯏꯗꯤ ꯌꯨꯝꯗꯣ ꯊꯦꯡꯅ ꯄꯥꯟꯒꯅꯣ ꯍꯥꯏꯕ꯫
ꯎꯝ ꯍꯣꯏ ꯃꯥꯅꯤ ꯁꯥꯏꯍꯦꯕ ꯫
ꯊꯦꯡꯅ ꯄꯥꯟꯒꯅꯨ ꯍꯥꯏꯗꯤ ꯃꯇꯝꯁꯦ
ꯍꯧꯖꯤꯛꯀꯥꯟꯗꯤ ꯍꯥꯏꯗꯤ ꯍꯥꯟꯅꯒꯤ ꯃꯇꯝꯗꯨ ꯅꯠꯇ꯭ꯔꯦꯕ ꯍꯧꯖꯤꯛꯇꯤ꯫
ꯎꯝ
ꯄꯩꯁꯥꯒꯤ ꯀꯔꯤꯒꯤ ꯑꯗꯨꯒꯤ ꯀꯟꯗꯤꯁꯟꯒꯤ ꯑꯝꯇ ꯈꯜꯂꯨꯅꯨ ꯑꯗꯨꯝ ꯇꯥꯜꯂꯒ ꯐꯪꯕ ꯉꯥꯛꯇꯅꯤ ꯂꯣꯏꯅ꯫
ꯑꯁ ꯑꯩꯗꯤ ꯁꯦꯜ ꯍꯥꯟꯅ ꯇꯥꯟꯅꯤꯡꯕ꯫
ꯏꯃꯥꯟꯅꯕꯁꯤꯡꯁꯨ ꯃꯌꯥꯝ ꯂꯩꯌꯦ ꯄꯥꯈꯪ ꯁꯔꯤꯁꯤꯡꯁꯦ ꯑꯩ ꯑꯗꯨꯝ ꯅꯨꯡꯇꯤꯒꯤ ꯍꯥꯏꯔꯤꯅꯤ ꯅꯪ ꯄꯩꯁꯥꯒꯤ ꯑꯝꯇ ꯈꯜꯂꯨꯅꯨ ꯅꯨꯄꯤ ꯊꯤꯔꯒ ꯅꯨ ꯅꯨꯄꯤꯒ ꯀꯔꯤꯒ ꯑꯗꯨꯝ ꯇꯧꯃꯤꯟꯅꯔꯒ ꯇꯥꯃꯤꯟꯅꯔꯒ ꯂꯩꯒꯗꯧꯕ ꯉꯥꯛꯇꯅꯤ꯫ ꯑꯗꯣ ꯍꯥꯟꯅ ꯅꯪ ꯊꯤꯔꯣ ꯄꯩꯁꯥꯒꯤ ꯍꯥꯟꯅ ꯊꯤꯒꯅꯨꯅ ꯑꯗꯨꯝ ꯍꯥꯏꯔ ꯂꯩꯕꯅꯦ꯫
ꯎꯝ ꯍꯣꯏ ꯊꯤꯕꯨꯗꯤ ꯉꯟꯅ ꯊꯤꯕꯅ ꯐꯕꯅꯦ꯫ ꯑꯉꯥꯡꯁꯨ ꯌꯥꯝ ꯊꯨꯅ ꯆꯥꯎꯒꯅꯤ ꯌꯥꯝ ꯊꯨꯅ ꯆꯥꯎꯔꯒ ꯃꯣꯏꯒꯤ ꯃꯇꯦꯡꯗꯒꯤ ꯅꯣꯏ ꯅꯨꯡꯉꯥꯏꯅ ꯑꯃꯨꯛ ꯄꯥꯟꯕ ꯉꯝꯗꯣꯏꯅꯦꯕ꯫
ꯎꯝ ꯑꯗꯨꯅꯤ ꯑꯩꯅ
ꯑꯩꯈꯣꯏꯁꯦ ꯑꯗꯨꯝ ꯀꯜꯂꯒ ꯂꯩꯔꯣꯏꯕ ꯅꯣꯡꯃꯗꯤ ꯑꯗꯨꯝ ꯁꯣꯜꯂꯛꯈ꯭ꯔꯅꯦꯕ ꯑꯩꯈꯣꯏꯁꯦ꯫
ꯑꯗꯨꯅꯤ
ꯍꯌꯦꯡ ꯑꯩꯈꯣꯏ ꯏꯆꯥꯗꯒꯤ ꯑꯃꯨꯛ ꯆꯥꯗꯣꯏꯅꯦꯕ꯫
ꯎꯝ ꯆꯨꯝꯃꯦ ꯅꯪꯁꯨ ꯒ꯭ꯌꯥꯟ ꯌꯥꯝ
ꯍꯣꯏ ꯅꯪꯁꯨ ꯒ꯭ꯌꯥꯟ ꯇꯥꯕꯅꯤꯅ ꯅꯪꯒꯤ ꯅꯆꯥꯁꯨ ꯒ꯭ꯌꯥꯟ ꯇꯥꯔꯝꯗꯧ ꯃꯥꯂꯦ꯫
ꯀꯗꯥꯏꯗꯒꯤ ꯒ꯭ꯌꯥꯟ ꯇꯥꯕꯅꯣꯍꯦ? ꯒ꯭ꯌꯥꯟ ꯇꯥꯗꯦ ꯒ꯭ꯌꯥꯟ ꯇꯥꯕ ꯉꯝꯗꯦꯅꯤ꯫
ꯏꯁ ꯃꯤꯅꯗꯤ ꯃꯃꯥ ꯑꯥ ꯃꯃꯥ ꯃꯄꯥ ꯒ꯭ꯌꯥꯟ ꯇꯥꯔꯗꯤ ꯃ ꯆꯥꯁꯨ ꯒ꯭ꯌꯥꯟ ꯇꯥꯏ ꯍꯥꯏꯅ ꯑꯩꯅꯦ
ꯎꯝ ꯍꯣꯏ ꯑꯗꯨꯃꯥꯏꯅ ꯍꯥꯏꯅꯩ ꯍꯥꯏꯕꯕꯨꯗꯤ ꯑꯗꯨꯕꯨ ꯃꯤ ꯎꯝ ꯈꯖꯤꯛꯇꯪꯒꯤ ꯋꯥꯔꯤꯅꯤꯗ ꯑꯗꯨꯕꯨꯗꯤ꯫
ꯎꯝ ꯍꯧꯖꯤꯛꯇꯤ ꯑꯉꯥꯡ ꯑꯣꯏꯕꯒꯤꯅꯦ ꯑꯗꯨꯝ ꯍꯌꯦꯡ ꯆꯥꯎꯔꯛꯑꯗꯤꯀꯣ ꯋꯥꯈꯟ ꯌꯥꯝ ꯇꯥꯔꯛꯀꯅꯤ ꯒ꯭ꯌꯥꯟ ꯇꯥꯒꯅꯤ ꯍꯧꯖꯤꯛꯇꯤ